ꯍꯜꯂꯣ ꯇꯥꯏ ꯍꯣꯏ ꯆꯠꯀꯥꯔꯕꯨꯣ
ꯆꯥꯔꯦ ꯅꯣꯏꯗꯤ
ꯆꯥꯗ꯭ꯔꯤꯌꯦ ꯑꯩꯈꯣꯏꯗꯣ ꯑꯁ ꯉꯔꯥꯡ ꯅꯨꯡꯗꯥꯡꯒꯤ ꯌꯦꯟꯖꯥꯡꯗꯣ ꯆꯥꯛ ꯊꯣꯡꯗꯕꯤ ꯁꯤꯗ ꯑꯃꯨꯛ ꯆꯥꯁꯦꯔꯥꯅ ꯍꯧꯖꯤꯛ ꯆꯥꯈ꯭ꯔꯁꯦꯅ ꯐꯝꯕꯅꯦꯕ ꯑꯩꯈꯣꯏꯗꯣ ꯑꯗꯨꯒꯤ ꯆꯥꯛꯇꯣ ꯑꯣ ꯌꯦꯟꯖꯥꯡꯗꯣ ꯄꯨꯝꯈ꯭ꯔꯕ ꯑꯗꯨꯒꯤ ꯑꯅꯥꯎꯕ ꯊꯣꯡꯕ ꯇꯥꯔꯦ ꯍꯧꯖꯤꯛ
ꯏꯁꯕꯨꯅꯤ ꯍꯧꯖꯤꯛꯀꯥꯟꯗꯤ ꯆꯥꯛ ꯉꯔꯥꯡꯒꯤ ꯆꯥꯕ ꯌꯥꯗꯕꯅꯤꯍꯦ
ꯑꯍꯣꯏ ꯃꯔꯛ ꯃꯔꯥꯛꯀꯤꯗꯤ ꯑꯗꯨꯝ ꯃꯈꯣꯏꯗꯣ ꯆꯥꯏꯑꯕ ꯑꯗꯨꯒꯤ ꯌꯥꯒꯗ꯭ꯔꯅ ꯈꯟꯕꯅꯦꯕ ꯉꯁꯤꯒꯤꯁꯨ ꯌꯥꯗ꯭ꯔꯦ ꯑꯗꯨ ꯅꯥꯎꯕ ꯊꯣꯡꯈ꯭ꯔꯅꯤ ꯍꯧꯖꯤꯛ
ꯀ ꯆꯥꯛꯈ꯭ꯔꯦ ꯑꯩꯈꯣꯏꯗꯤ
ꯑꯣ ꯉꯁꯤꯗꯤ ꯑꯗꯨꯝ ꯀꯣꯜ ꯇꯥꯕ ꯌꯥꯏ ꯑꯩꯅ ꯄꯤꯗ ꯂꯒ
ꯇꯥꯃꯣꯜ ꯆꯥꯛꯅꯤ
ꯍꯥꯥ
ꯍꯣꯁꯄꯤꯇꯥꯜ ꯊꯣꯛꯅꯤꯡꯉꯥꯏ ꯂꯩꯔꯤꯑꯦꯕ
ꯆꯦꯛꯀꯥꯞ ꯆꯠꯅꯤꯡꯉꯥꯏꯔꯣ
ꯑ ꯉꯔꯥꯡ ꯆꯠꯈꯤꯕꯒꯤ ꯉꯁꯤ ꯖꯜꯒꯥꯎꯅꯤꯉꯥꯏꯃꯣꯟ ꯂꯩꯕ
ꯑꯥ
ꯏꯖ ꯂꯧꯔꯒ ꯗꯣꯛꯇꯔ ꯎꯅꯅꯤꯡꯉꯥꯏ ꯂꯩꯕ ꯑꯃꯨꯛ
ꯎꯝ ꯑꯁꯤ ꯂꯣꯏꯔꯒ ꯅꯪ ꯑꯃꯨꯛ ꯇꯧꯔꯛꯑꯣ ꯑꯩꯉꯣꯟꯗ
ꯍꯣꯏ
ꯂꯥꯛꯄ ꯀꯥꯟꯗꯁꯨ ꯑꯗꯨꯝ ꯍꯣꯏ
ꯑꯣ ꯑꯣ ꯑꯣ
ꯂꯥꯛꯄ ꯀꯥꯟꯗ ꯑꯗꯨꯝ ꯍꯥꯏꯕꯤꯌꯣ ꯑꯩꯉꯣꯟꯗ
ꯅꯪ ꯉꯔꯥꯡꯒꯤ ꯑꯃꯨꯛ ꯅꯪ ꯅꯪ ꯉꯔꯥꯡ ꯑꯃꯨꯛ ꯆꯪꯕꯒꯤ ꯊꯥꯔꯛ ꯀꯨꯗꯣꯡ
ꯎꯝ
ꯉꯔꯥꯡ ꯅ ꯆꯪꯕ꯭ꯔꯥ
ꯍꯣꯏ ꯉꯔꯥꯡꯅ ꯆꯪꯕꯅꯦ
ꯑꯗꯨꯗꯤ ꯅꯪꯗꯤ ꯂꯤꯁꯤꯡ ꯑꯅꯤ ꯍꯦꯂꯦꯅꯦꯀꯣ
ꯑꯅꯤꯗꯤ ꯁꯨꯈ꯭ꯔꯦ ꯍꯣ
ꯎꯝ ꯑꯅ ꯃꯔꯤꯅ
ꯅꯣꯡ ꯆꯨꯕ꯭ꯔꯥ ꯑꯗꯨꯗ
ꯆꯪ ꯑ ꯆꯨꯗꯦ ꯍꯧꯖꯤꯛꯇꯤ
ꯅꯣꯡ ꯆꯨꯃꯟꯗꯅ ꯑꯩꯈꯣꯏꯗꯗꯤ ꯂꯥꯏꯔꯤꯛꯇꯤ ꯂꯥꯛꯑꯦꯀꯣ ꯉꯁꯤꯗꯤ
ꯎꯝ ꯑꯦ ꯃꯈꯔꯦ
ꯁ ꯂꯣꯏ ꯔꯦꯍꯦ
ꯆꯠꯂꯤꯅꯦ
ꯑꯗꯨꯅꯦ ꯇꯃꯦꯦꯡ ꯂꯥꯎꯅ ꯂꯥꯏꯅꯤꯡꯗꯕꯗꯣ ꯂꯩꯗꯤ ꯂꯩꯅꯤꯡꯉꯦꯕ ꯑꯗꯣ ꯅꯣꯡꯒꯨꯝꯕꯗ ꯌꯥꯝ ꯆꯨꯡꯍꯟꯕꯌꯦ
ꯑꯣ
ꯐꯋꯥꯏꯔꯤ ꯇ ꯊ ꯑꯗꯨꯅ
ꯑꯗꯣ
ꯎꯝ
ꯅꯦꯛꯁ ꯏꯌꯥꯔ ꯏꯕꯥꯅꯤ ꯆꯥꯅꯤꯉꯥꯏ ꯇꯧꯔꯁꯤꯀꯣ
ꯄ꯭ꯂꯥꯟ ꯇꯧꯔꯒ ꯂꯥꯛꯏꯕꯅꯤꯗ ꯑꯩꯈꯣꯏꯁꯨ ꯍꯣꯏ ꯅꯣꯏꯗꯣ ꯐꯦꯃꯤꯂꯤ ꯆꯪꯉꯦ ꯍꯥꯏꯔꯣ
ꯌꯥꯔꯗꯤ ꯆꯪꯒꯦ ꯇꯧꯕ ꯎꯝ
ꯑꯣ ꯅꯪꯒꯤꯅ ꯄꯥꯁꯨ ꯇꯕ ꯌꯥꯌꯦ ꯅꯖꯗꯦ
ꯎꯝ ꯑꯉꯥꯡ ꯁꯀꯨꯜ ꯀꯥꯔꯗꯤꯀꯣ
ꯍꯣꯏ ꯀꯥꯕ ꯌꯥꯈ꯭ꯔꯅꯤꯌꯦ ꯅꯦꯛꯁ ꯌꯥꯔꯗꯦ
ꯎꯝ
ꯃꯄꯅꯗꯅ‌ꯦ ꯂꯥꯏꯔꯤꯛ ꯇꯝꯕꯁꯨ ꯐꯥꯕꯅꯤꯗ ꯑꯉꯥꯡꯒꯤꯁꯨ
ꯃꯥꯅꯦ ꯆꯠꯀꯦ ꯇꯧꯔꯤ ꯂꯣꯟꯁꯨ ꯈꯪꯒꯅꯤ ꯀꯣ ꯏꯪꯂꯤꯁꯨ ꯈꯊꯉꯅꯤ
ꯁꯣ ꯏꯪꯂꯤꯁ ꯁꯣ ꯑꯁ ꯂꯣꯏꯅ ꯕꯅꯤꯐꯤꯠꯁ ꯂꯩꯑꯦꯗ
ꯎꯝ
ꯇꯥꯎꯔꯒ ꯑꯩꯏ ꯇꯥꯃꯦꯡꯂꯣꯡꯗꯒ
ꯑꯁꯤꯁꯤꯔꯥꯅ ꯇꯧꯔꯤꯅꯦ ꯑꯩꯁꯨ ꯕ‌ꯣꯟꯖꯨ ꯃꯨꯛ ꯍꯥꯏꯔꯥ ꯇ‌ꯦ
ꯑꯣ
ꯅꯪ
ꯑꯁꯃꯣꯏꯁꯨ ꯃꯔꯛ ꯑꯃꯥꯕꯨꯗꯤ ꯋꯤꯛꯀꯦꯟꯁ ꯅꯠꯇ꯭ꯔꯗꯤ ꯈꯔꯗꯤ ꯕꯤꯖꯤ ꯑꯣꯏꯕ ꯃꯥꯜꯂꯦꯗ ꯑꯣ ꯂꯣꯏꯕꯗꯣ ꯈꯔ ꯊꯦꯡꯉ ꯂꯣꯏꯕ ꯃꯥꯜꯂꯦ ꯃꯣꯏꯁꯨ
ꯎꯝ ꯑꯗꯨ ꯑꯣꯏꯔꯁꯨ ꯑꯦꯀꯣꯃꯣꯗꯦꯁꯟ ꯄꯤꯖꯔꯒ ꯆꯥꯛꯄ ꯂꯣꯏ ꯊꯣꯡꯕꯤꯔꯗꯤ ꯊꯕꯛ ꯂꯩꯇꯦꯅ
ꯍꯣꯏ ꯑꯗꯨꯕꯨꯗꯤ ꯑꯦꯀꯣꯃꯤꯗꯦꯁꯟꯗꯤ ꯑꯗꯨꯝ ꯄꯤꯌꯦ ꯍꯥꯏꯅ ꯃꯣꯏ
ꯑꯗꯨꯒ ꯎꯝ ꯁꯟꯗꯦꯒꯨꯝꯕꯗꯤ ꯁꯨꯇꯤꯀꯣꯏ ꯃꯣꯏꯁꯨ
ꯁꯇꯔꯗꯦ ꯁꯟꯗꯦꯗ ꯑꯣꯐꯅꯦ
ꯑꯩꯁ ꯑꯗꯨꯗꯤ ꯅꯨꯡꯉꯥꯏꯌꯦ ꯈ꯭ꯣꯏꯗꯒꯤ ꯍꯦꯟꯅ
ꯑꯣꯗꯣ ꯃꯣꯏꯒꯤ ꯆꯥꯛ ꯆꯥꯛ ꯌꯦꯟꯖꯥꯡꯗꯣ ꯍꯥ ꯍꯥ ꯇꯄꯤꯌꯦ ꯍꯥꯏ
ꯎꯝ
ꯗꯨꯒꯤ ꯑꯍꯥꯑꯣ ꯆꯃꯟꯗꯅ ꯆꯥꯅꯤꯡꯗ꯭ꯔꯦ ꯍꯌꯦꯡ ꯑꯃꯨꯛ ꯁꯥ ꯆꯥꯃꯟꯗꯅ
ꯏꯟꯁꯥꯡ ꯅꯥꯄꯤ ꯇꯥꯡꯕꯒꯤꯔꯀꯣ
ꯀꯔꯤꯕꯥ ꯕꯤꯗ ꯄꯉ ꯄꯉꯣ
ꯁꯍꯟꯨꯄꯤ ꯍꯣꯏꯗꯣ ꯇꯥꯡ ꯃꯟꯕꯒꯤꯔ ꯍꯥꯏꯕ ꯃꯣꯏꯗ
ꯈꯪꯗꯦꯗ ꯑꯗꯨꯕꯨꯗꯤ ꯃꯣꯏꯒꯤ ꯆꯠꯅꯕꯤꯔ ꯈꯪꯗꯦ ꯈ꯭ꯋꯥꯏꯗꯤ
ꯎꯝ ꯎꯝ ꯎꯝ ꯦꯁꯤꯌꯥꯔꯁꯨꯁ ꯑꯅꯈ꯭ꯔꯤꯗꯥ ꯑꯩꯁ ꯐꯦꯃꯤꯂꯤꯕꯨ ꯌꯥꯔꯗꯤ ꯑꯩꯗꯤ ꯆꯪꯅꯤꯡꯉꯤ
ꯎꯝ ꯍꯥꯏ ꯇ ꯑꯣꯏꯗ ꯑꯗ
ꯑꯁꯤꯗꯗꯤ ꯇꯦꯂꯣꯞꯇꯣ ꯄꯤꯡ ꯃꯟꯥꯟꯕꯒꯤ ꯄꯥꯏꯅꯤꯡꯉꯥꯏ ꯐꯥꯎ ꯂꯩꯇꯦ ꯋꯥꯕꯗꯤ ꯋꯥꯕ
ꯎꯝ ꯍꯣꯏ ꯅꯣꯏꯗꯤ ꯐꯦꯂꯤ ꯑꯣꯏꯕꯅꯤꯅꯀꯣ ꯑꯁ ꯍꯥꯏꯒꯦꯁ ꯐꯥꯎ ꯀꯣ ꯅꯥꯔꯣꯏꯗ
ꯀꯣꯟꯅꯗ꯭ꯔꯦ ꯍꯧꯒꯤ ꯆꯥꯎꯔꯗꯤ ꯂꯣꯏꯔꯦ ꯋꯥꯗꯤ ꯋꯥꯔꯕ
ꯊꯒꯁꯇꯦ ꯆ ꯆꯍꯤ ꯑꯅꯤꯒꯨꯝꯕ ꯁꯨꯈ꯭ꯔꯗꯤ ꯄꯥꯛꯇꯤ ꯄꯥꯏꯗꯤ ꯄꯥꯏꯔꯣꯏꯗ
ꯑꯁ ꯈꯪꯗ꯭ꯔꯦꯗ ꯄꯥꯏꯔꯣꯏ ꯏꯁꯃ ꯍꯥꯏꯔꯁꯨ ꯄꯥꯏꯌꯦ
ꯃꯥꯒꯗꯤ ꯑꯗꯨꯝ ꯄꯥꯏꯑ ꯑꯗꯨ ꯑꯣꯏꯔꯁꯨ ꯑꯉꯥꯡ ꯌꯥꯝ ꯑꯉꯥꯡ ꯑꯣꯏꯕꯒ ꯀꯝꯄꯦꯌꯔ ꯇꯧꯔꯗꯤ ꯈꯔ ꯐꯌꯦꯅ
ꯎꯝ ꯎꯝ ꯅꯨꯡꯊꯤꯟꯗ ꯄꯥꯏꯗ꯭ꯔꯗꯤ ꯎꯝ ꯈꯔ ꯁꯦꯦꯛ ꯇꯧꯅꯤ ꯑꯗꯨ ꯍꯣꯏ ꯂꯩꯗꯕꯅꯦꯅ ꯁ꯭ꯀꯨꯜ ꯑꯗꯨꯝ ꯆꯠꯄꯅꯤꯅ ꯄꯥꯏꯔꯦ
ꯑꯣ ꯃꯄꯥꯅ ꯑꯉꯥꯡꯗ ꯑꯗꯨꯝ ꯌꯦꯡꯉꯤꯔ
ꯎꯝ ꯃꯄꯥꯒ ꯂꯩꯕ ꯃꯇꯝꯁꯨ ꯂꯩ ꯃꯕꯣꯛꯈꯣꯏꯒ ꯂꯩꯕ ꯃꯇꯝꯁꯨ ꯂꯩ
ꯃꯅꯤ ꯀ꯭ꯋꯥꯂꯤꯇꯤ ꯂꯥꯛ ꯇꯕ꯭ꯔꯒꯤ
ꯑꯥ
ꯃꯣꯏꯗꯤ ꯅꯣꯏ ꯑꯉꯥꯡꯗꯤ ꯑꯟꯇꯤ ꯀꯣꯏꯔꯗꯤ ꯌꯨꯝꯗ ꯂꯩꯇꯕ꯭ꯔꯥ ꯍꯥꯏꯅꯤꯗ
ꯍ ꯂꯩꯥꯏꯇꯦ
ꯍ ꯇ ꯍ ꯑꯉꯥꯡꯒ ꯈꯔ ꯆꯥꯎꯒꯗꯤ ꯃꯁꯨ ꯃꯅꯨꯡꯉꯥꯏꯖꯅꯤꯗ
ꯗꯤ ꯑꯦ
ꯎꯝ ꯑꯍꯥꯛ ꯁꯤ ꯕꯟ ꯂꯏꯕ ꯃꯐꯝꯗꯣ
ꯑꯣ
ꯑꯗꯨꯗ ꯑꯈꯣꯏꯒꯤ ꯁꯍꯍ ꯔꯤꯂꯦꯇꯤꯞꯁ ꯑꯣꯏꯕ ꯑꯩꯈꯣꯏ ꯈꯨꯟ ꯃꯥꯟꯅꯕ ꯃꯤ ꯃ ꯅꯨꯄꯥ ꯑꯃꯁꯨ ꯑꯣꯖꯥ ꯇꯧꯔꯒ ꯆꯜꯂꯤꯌꯦ
ꯑꯣ ꯑꯁ ꯃꯤ ꯌꯥꯝꯕꯅꯦ ꯑꯈꯣꯏ ꯇꯃꯦꯡꯂꯣꯡꯗꯒꯤꯁꯨ
ꯎꯝ
ꯃꯤ ꯌꯥꯝꯃꯦ ꯍꯥꯏꯌꯦ ꯑꯗꯨꯒꯨꯝꯕ ꯆꯠꯄꯗꯣ ꯑꯩꯈꯣꯏꯅ ꯇꯧꯅꯤꯡꯈ꯭ꯔꯗꯤ ꯑꯁ ꯚꯦꯀꯦꯟꯁꯤꯗꯤ ꯌꯥꯝ ꯂꯩꯕ ꯃꯥꯜꯂꯦꯗ
ꯎꯝ
ꯑꯩꯗꯤ ꯇꯧꯅꯤꯡꯗꯦꯗ ꯑꯗꯨ ꯑꯣꯏꯔꯁꯨ ꯃꯄꯥꯟꯗ ꯅꯨꯡꯗꯥꯡꯒꯤ ꯊꯕꯛꯒꯨꯝꯕ ꯇꯧꯕꯗꯨꯗꯤ ꯇꯥꯟꯕ ꯑꯩꯗꯤ ꯑꯗꯨꯒꯤ
ꯅꯨꯡꯉꯥꯏꯒꯣ
ꯀꯣꯜ ꯁꯦꯟꯇꯔꯒꯨꯝꯕ ꯊꯕꯛ ꯇꯧꯍꯔꯒ ꯅꯨꯡꯗꯥꯡ ꯅꯨꯡꯗꯥꯡ ꯇꯨꯝꯗꯕꯤꯗ ꯑꯗꯨꯝ ꯇꯧꯋꯤꯅ ꯑꯗꯨꯒꯤ ꯊꯕꯛꯀꯨꯝꯕꯗꯤ ꯇꯧꯅꯤꯡꯗꯕ
ꯑꯔꯤꯁ ꯀꯣꯜ ꯁꯦꯟꯇꯔ ꯇꯧꯕ꯭ꯔꯣ
ꯅꯠꯇꯦ ꯅꯣꯔꯠ ꯏꯁꯀꯤ ꯗꯨꯀꯥꯟ ꯐꯝꯕꯅꯦ ꯊꯕꯥꯛꯇꯣ ꯋꯥꯗꯕ ꯃꯥꯜꯂꯦ ꯅꯨꯡꯉꯥꯏꯕ ꯃꯥꯜꯂꯦ ꯃꯣꯏꯒꯤꯁꯨ ꯃꯄꯨꯁꯨ ꯑꯉꯥꯡ ꯑꯣꯏꯔꯤ ꯍꯥꯏꯌꯦ ꯑꯗꯨꯒꯤ
ꯀꯌꯥ ꯄꯤꯌꯦ ꯍꯥꯏꯕ ꯃꯥꯒꯤꯗꯣ
ꯏꯂꯦꯚꯦꯟ ꯍꯥꯏꯕ꯭ꯔꯥ ꯇꯨꯋꯦꯜꯐ ꯍꯥꯏꯕ꯭ꯔꯥ
ꯎꯝ ꯑꯗꯨꯗꯤ ꯔꯦꯟ ꯂꯩꯇꯦ ꯑꯗꯨꯗꯤ ꯃꯥꯒꯤꯁꯨ
ꯎꯝ ꯑꯁ ꯀꯣꯅꯥꯗꯤ ꯀꯣꯟꯅꯔꯣꯏ ꯗꯥ ꯃꯥꯒꯤꯁꯨ ꯑꯗꯣ ꯃꯣꯏ ꯑꯗꯣ ꯃꯤ ꯌꯥꯝ ꯂꯩꯏꯕꯒꯤ ꯈꯔ ꯌꯥꯕ
ꯑꯥ ꯑꯥ ꯑꯥ
ꯃꯤ ꯂꯩꯃꯤꯟꯅꯕꯗꯣ ꯌꯥꯝꯃꯦꯕ ꯃꯣꯏꯗꯣ
ꯎꯝ ꯎꯝ
ꯁꯤꯛꯁ ꯁꯚꯦꯟꯒꯨꯝꯕ ꯑꯣꯏ ꯎꯝ ꯑꯣꯏꯕ ꯃꯥꯜꯂꯦ ꯑꯗꯣ ꯍꯤꯟꯆꯥꯡ ꯅꯥꯄꯤꯗꯣ ꯃꯥ ꯌꯣꯜꯂꯒ ꯈꯔ ꯄꯨꯝꯕꯁꯤꯡꯗꯣ ꯆꯥꯕꯗꯤ ꯌꯥꯕ ꯌꯣꯟꯗ ꯌꯣꯟꯕꯗꯤ ꯅꯨꯡꯉꯥꯏꯇꯕ ꯑꯗꯨꯒꯨꯝꯕꯁꯤꯡꯗꯣ ꯃꯥꯅ ꯂꯣꯏ ꯄꯨꯕ ꯃꯥꯜꯂꯦ ꯑꯦꯔꯤꯁꯅ
ꯑꯣ ꯑꯣ ꯑꯗꯨꯗꯤ ꯈꯔ ꯇꯣꯡꯉꯥꯝꯃꯅꯤ
ꯗꯤ ꯅꯨꯡꯉꯥꯏꯒꯅꯤ
ꯆꯥꯡ ꯄꯤꯔꯤꯗꯤꯀꯣ
ꯎꯝ ꯂꯥꯏꯕ ꯁꯨꯔꯨꯒꯤꯗꯤ ꯃꯤꯅ ꯄꯤꯕꯗꯣ ꯌꯥꯝ ꯅꯨꯡꯉꯥꯏꯌꯦꯅ ꯅꯣꯔꯠ ꯏꯁꯇꯁꯨ ꯆꯥꯕ ꯐꯪꯉꯦ ꯑꯗꯨꯒ
ꯃꯥꯅꯤ
ꯂꯧꯁꯤꯟꯕ ꯉꯝꯗꯕ
ꯇ꯭ꯌꯨꯁꯟ ꯂꯧꯔꯗꯤ ꯈꯔ ꯂꯩꯒꯅꯤ ꯑꯗꯨ ꯇꯨꯏꯁꯟ ꯂꯧꯕꯁꯨ ꯑꯉꯥꯡ ꯂꯩꯕꯅꯤꯅꯀꯣ ꯀꯨꯏꯅ ꯀꯨꯏꯅ ꯆꯠꯄꯗꯨꯁꯨ ꯌꯥꯗꯕ ꯑꯃꯨꯛ
ꯍꯣꯏ ꯁꯥꯡꯕꯗꯤ ꯁꯥꯡꯉꯣꯏꯗ ꯅꯪ ꯅꯨꯄꯥꯗꯤ ꯀꯝ ꯀ꯭ꯔꯤ ꯀ꯭ꯔꯤ ꯇꯧꯕꯛ ꯇꯧꯔꯒ ꯂꯩꯕ꯭ꯔꯣ ꯍꯟꯗꯛꯇꯤ
ꯏꯪ ꯀꯔꯤꯁꯨ ꯇꯧꯗꯦ
ꯃꯣꯏꯒꯤ ꯃꯃꯥ ꯃꯄꯥ ꯄꯩꯁꯥ ꯄꯥꯏꯕꯅꯤꯅ ꯇꯧꯗ꯭ꯔꯁꯨ ꯌꯥꯏꯗ
ꯁꯥꯗꯕꯨ ꯃꯣꯏꯒꯤꯅꯦꯅ ꯑꯩꯈꯣꯏꯒꯤꯗꯤ ꯄꯤꯗꯦꯅ ꯌꯥꯝ ꯋꯥꯔꯌꯦ ꯑꯩꯁ ꯀꯔꯤꯅꯣ ꯍꯥꯏꯗꯤ
ꯑꯗꯨ ꯑꯣꯏꯔꯁꯨ ꯈꯔ ꯅꯨꯡꯉꯥꯏꯌꯦꯅ ꯂꯥꯏꯗꯕ ꯀꯥꯟꯗꯂꯒ ꯂꯩꯕ ꯃꯤꯗꯤ
ꯂꯩꯗꯕ ꯀꯥꯟꯗꯁꯨ ꯄꯤꯅꯤꯡꯉꯥꯏ ꯂꯩꯇꯦ ꯑꯗꯨꯒꯤ ꯑꯦ ꯌꯥꯝ ꯃꯨ ꯂꯨꯕꯅꯦꯍꯦ ꯌꯨꯝ ꯄꯥꯟꯕꯁꯦ ꯏꯁ
ꯑꯁ ꯑꯗꯨꯒꯤꯅꯦ ꯈ꯭ꯋꯥꯏꯗꯒꯤ ꯀꯤꯕꯁꯦ ꯄꯩꯁꯥ ꯂꯩꯇ꯭ꯔꯗꯤ
ꯃꯅ ꯌꯥꯝ ꯂꯨꯦ ꯍꯁꯄꯝꯃꯗꯦ
ꯇꯣꯂꯣꯞ ꯆꯥꯕ ꯃꯤꯕꯨ ꯌꯨꯝ ꯄꯥꯟꯕ꯭ꯔꯗꯤ ꯏꯃꯨꯡꯗ
ꯃꯥꯅꯦ ꯃꯤ ꯈꯔꯅ ꯍꯥꯏꯔꯤꯅꯦ ꯑꯩ ꯅꯨꯄꯥ ꯇꯣꯂꯣꯞ ꯆꯥꯔꯁꯨ ꯌꯥꯝ ꯋꯥꯏꯑꯦ ꯑꯩ ꯆꯥꯗ꯭ꯔ ꯏꯁꯥꯒꯤ ꯊꯣꯛꯇ꯭ꯔꯗꯤ ꯅꯍ ꯍꯥꯏꯔꯤꯌꯦ
ꯇꯨꯒꯨꯝꯕꯗꯤ ꯇꯧꯅꯤ ꯍꯣꯏ
ꯑꯗꯨꯐꯥꯎ
ꯅꯨꯄꯥ ꯅꯨ ꯄꯥꯠꯇꯨ ꯃꯣꯏꯒꯤ ꯌꯨꯝꯗ ꯃꯔꯛ ꯃꯔꯛꯇ ꯂꯨꯝꯅ ꯌꯦꯡꯁꯤꯟꯒꯅꯤꯕ
ꯎꯝ
ꯑꯗꯨ ꯑꯣꯏꯕꯒꯤ ꯈꯪꯗꯦ ꯅꯨꯄꯤꯒꯤ ꯄꯨꯟꯁꯤꯁꯦ ꯄꯜꯂꯦ
ꯌꯥꯝ ꯂꯨꯔꯦ ꯅꯪꯗꯤ ꯃꯨꯟꯅ ꯈꯜꯂꯒ ꯄꯥꯅꯤꯉꯥꯏ ꯇꯧꯋ ꯅꯣꯏꯗꯤ
ꯋꯥ ꯌꯨꯝꯁꯨ ꯄꯥꯅꯤꯡꯗꯦꯗ ꯍꯥꯏꯗꯤ ꯄꯩꯁꯥ ꯂꯥꯏꯔꯗꯤ
ꯁꯂꯤꯅꯥꯣꯗ ꯄꯥꯟꯗ꯭ꯔꯁꯨ ꯌꯥꯗꯕꯅꯤꯅ ꯅꯨꯄꯤꯗꯤ
ꯑꯗꯨ ꯑꯣꯏꯔꯁꯨ ꯈꯔ ꯅꯨꯡꯉꯥꯏ ꯄꯩꯁꯥ ꯂꯩꯔꯗꯤ ꯑꯗꯨꯝ ꯅꯨꯡꯉꯥꯏꯈꯅꯤꯅ
ꯀꯝ ꯂ ꯑꯦ ꯄꯨꯡ ꯇꯔꯦ ꯇꯧꯔꯛꯀꯦ ꯑꯃꯨꯛ
ꯍꯣꯏ ꯍꯣꯏ ꯅꯪꯅ ꯇꯧꯔꯥꯛꯑꯣ